ꯑꯥ
ꯅꯪ ꯆꯥꯛ ꯑꯦꯟꯖꯥꯡ ꯊꯣꯡꯈ꯭ꯔꯦ
ꯍꯣꯏ ꯊꯣꯡꯈ꯭ꯔꯦ
ꯀꯔꯤ ꯏꯟꯖꯡ ꯊꯣꯡꯕ꯭ꯔꯥ
ꯑ ꯀꯣꯕꯤ
ꯑꯣ ꯍꯥꯎꯏꯅꯦ ꯍꯦ ꯑꯩꯗꯤ ꯉꯁꯥꯏ ꯑꯩꯅ ꯊꯣꯡꯒꯅꯤ ꯍꯥꯏꯕꯒꯤꯗ ꯊꯣꯡꯈ꯭ꯔꯦ
ꯑꯣ ꯍꯥꯎꯔꯅꯤꯅꯦ ꯑꯗꯨꯗꯤ
ꯑ
ꯑꯩꯁꯨ ꯆꯥꯕꯥ ꯂꯛꯀꯤꯒꯦ
ꯍꯣꯏ ꯍꯣꯏ ꯂꯥꯛꯑꯣ ꯂꯥꯛꯑꯣ
ꯍꯣꯏ ꯍꯣꯏ
ꯍꯧꯖꯤꯛꯇꯤ ꯀꯩꯗꯧꯔꯤꯒꯦ
ꯀ꯭ꯔꯤꯁꯨ ꯇꯧꯗꯦꯗ
ꯑꯣ
ꯑꯗꯨꯝ ꯇꯥꯏꯝ ꯄꯥꯁ ꯇꯧꯔꯒ ꯂꯩ
ꯑꯣ ꯅꯨꯡꯉꯥꯏꯅꯦ
ꯎꯝ
ꯅꯪꯗꯤ ꯀꯔꯤ ꯀꯔꯤ ꯃꯊꯦꯟ ꯁꯦꯝꯕ꯭ꯔꯣ
ꯑꯩꯗꯤꯀꯣ ꯉꯁꯤꯗꯤ ꯑ ꯑꯣꯛꯁꯥꯒ ꯍꯋꯥꯢꯖꯥꯔ
ꯁꯥꯒ ꯍꯋꯥꯏꯖꯥꯔ ꯊꯣꯡꯉꯦ ꯑꯩꯈꯣꯏꯒꯤ ꯌꯨꯝ ꯍꯥꯎꯏꯖꯔꯒꯤ ꯃꯅꯝ ꯍꯧꯔꯣꯏꯖꯒꯅꯤꯌꯦ
ꯑꯣ ꯕꯣꯜꯁꯨ ꯌꯦꯡꯒꯅꯦ
ꯕꯣꯠꯁꯨ ꯌꯦꯡꯒꯅꯤ ꯆꯔꯖꯁꯨ ꯆꯠꯒꯅꯤ
ꯃꯔꯝ ꯍꯣꯏꯀꯣ ꯃꯤ ꯃꯆꯥꯗꯤ
ꯑꯩ ꯍꯌꯦꯡꯒꯤ ꯕ꯭ꯂꯥꯟꯗ ꯀꯥ ꯈꯪꯕ꯭ꯔꯥ
ꯎꯝ ꯎꯝ
ꯐꯥꯏꯕ ꯇꯒꯤ ꯍꯒꯥꯏꯗꯦꯅꯤꯅ
ꯑꯥ
ꯐꯥꯏꯚꯇꯒꯤ ꯆꯥꯛ ꯌꯦꯟꯖꯥꯡ ꯂꯣꯏꯅ ꯊꯣꯡꯒꯜꯂꯣꯏ ꯐꯦ ꯑ ꯐꯥꯏꯚ ꯊꯥꯔꯇꯤꯒꯨꯝꯕꯗ ꯍꯧꯒꯠꯀꯣꯏꯅꯤꯕ
ꯎꯝ
ꯑꯗꯨ ꯐꯥꯏꯚꯇ ꯊꯥꯔꯇꯤꯗ ꯍꯧꯒꯠꯂꯒ ꯁꯤꯛꯁ ꯊꯥꯔꯇꯤ ꯇꯥꯗ꯭ꯔꯤꯉꯩꯗ ꯂꯣꯏꯅ ꯁꯦꯝꯃꯜꯂꯣꯏꯕ ꯈ꯭ꯔꯅꯤ ꯑꯗꯨꯒꯕꯣꯣꯔ ꯌꯦꯡꯈ꯭ꯔꯅꯤ
ꯎꯝ
ꯑꯗꯨꯒ ꯑꯗꯨꯝꯕꯧ ꯌꯦꯡꯒꯠ ꯆꯔꯆꯀꯤ ꯔꯦꯗꯤ ꯇꯧꯒꯦ ꯇꯧꯕꯅꯦ
ꯍꯣꯏꯅꯦ ꯌꯥꯝ ꯐꯩꯅꯦ ꯑꯩꯁꯨ ꯉꯝ ꯉꯝꯒꯦꯔꯥ ꯉꯝꯔꯣꯏꯔꯥ ꯈꯪꯗꯦ ꯉꯝꯅꯤꯡꯉꯥꯏꯗꯤ ꯇꯧꯒꯦ
ꯉꯁꯤꯗꯤ ꯇꯨꯝꯅꯉꯥꯏ ꯃꯇꯝ ꯐꯪꯔꯣꯏ ꯑꯩ ꯉꯁꯤ
ꯅꯪꯗꯤ ꯑꯣ
ꯅꯣꯔꯋꯦꯒ ꯏꯪꯂꯦꯟꯒꯤ ꯃꯦꯠꯆ ꯂꯩꯌꯦ ꯌꯦꯡꯗ꯭ꯔꯗꯤ ꯌꯥꯔꯣꯏ ꯍꯌꯦꯡꯁꯨ ꯑꯥꯔꯖꯦꯟꯇꯤꯅꯥꯒꯤ ꯂꯩꯌꯦ ꯎꯁ ꯂꯣꯏꯔꯦꯗ
ꯑꯥꯔꯖꯦꯟꯇꯤꯅꯥꯒꯤꯗꯤ ꯌꯦꯡꯅꯤꯡꯉꯤ ꯑꯩ
ꯑꯗꯨꯗꯤ ꯃꯣꯔꯅꯤꯡꯗ ꯌꯦꯡꯁꯤꯅꯦ
ꯀꯥꯏꯗꯦꯔꯥ
ꯑꯩꯗꯤ ꯇꯨꯝꯕ ꯀꯩꯅꯣ ꯇꯨꯝꯕ ꯐꯥꯗ꯭ꯔꯗꯤꯀꯣ ꯌꯥꯗꯕ ꯀꯣꯛ ꯀꯩꯅꯣ ꯇꯧꯋꯕ ꯑꯩꯗꯤ
ꯑꯩꯁꯦꯅꯤꯗ
ꯅꯥꯕꯒꯨꯝ ꯇꯧꯕꯒꯨꯝ ꯇꯧꯤꯕ ꯑꯗꯨꯅ ꯑꯩꯗꯤ ꯇꯟꯅꯦ ꯎꯝ ꯑꯗꯨꯅ ꯅꯥꯅꯤꯡꯉꯥꯏ ꯇꯧꯋꯦ ꯑꯩꯗꯤ ꯐꯖꯅ ꯇꯨꯝꯗ꯭ꯔꯗꯤ
ꯎꯝ ꯑꯩꯁꯨꯅꯦ ꯍꯌꯦꯡꯗꯤꯅꯦ ꯅꯈꯣꯏ ꯗꯗꯥꯏꯁꯨ ꯆꯥꯔꯆꯇ ꯕꯥꯏꯕꯜ ꯄꯥꯒꯅꯤ
ꯎꯝ ꯑꯗꯨꯅꯦ ꯃꯤ ꯂꯣꯏꯅ ꯆꯥꯁ ꯆꯛꯀꯅꯤ ꯍꯌꯦꯡꯗꯤ
ꯍꯣꯏ ꯃꯗꯨ ꯏꯟ ꯃ ꯆꯔꯆꯁꯤ ꯍ ꯑꯗꯨ
ꯎꯝ ꯈꯪꯗꯦ ꯑꯩꯒꯤ ꯅꯨꯄꯥꯗꯤ ꯀꯔ ꯇꯧꯅꯤ ꯉꯥꯏ ꯀ ꯇꯧꯅꯤ ꯉꯥꯏꯔ
ꯎꯝ ꯆꯁ ꯍꯥꯏ ꯑ
ꯍꯥꯏꯗꯤ ꯍꯥꯏꯕꯅꯦ ꯑꯗꯨꯒꯇꯥ ꯂꯩ ꯍꯥꯏꯗꯤ ꯑꯩꯗꯤ ꯍꯥꯏ ꯅꯁꯨ ꯇꯟꯈ꯭ꯔꯦ ꯍꯥꯏꯩꯃꯟꯕꯒꯤ ꯁꯥꯎꯅꯤꯡꯕꯒꯨꯝ ꯝ
ꯆꯠꯁꯦ ꯍꯥꯏꯌꯣ ꯇꯥꯏꯃꯌꯦꯦ ꯑꯣ ꯀꯥꯏꯗꯦꯗ
ꯍꯣꯏ ꯀꯥꯏꯗꯦ ꯀꯥꯏꯗꯦ
ꯎꯝꯝ
ꯍꯌꯦꯡꯔꯤ ꯁꯟꯗꯦ ꯃꯗꯦ ꯔꯦꯗꯤ ꯀꯥꯏ ꯇꯒꯗ꯭ꯔꯣ
ꯍꯥꯥ
ꯃꯟꯗꯦꯗꯗ
ꯃꯟꯗꯦꯗ ꯍꯥꯏꯕꯗꯤ ꯀꯗꯥꯏꯗ ꯆꯠꯈ꯭ꯔꯦ ꯍꯥꯏꯕ꯭ꯔꯥ
ꯑꯣꯥꯎ
ꯃꯗꯗꯤ ꯏꯁꯂꯥꯏꯒꯅꯤꯗ ꯍꯗꯥ
ꯑꯣ ꯌꯨꯝꯗ ꯂꯩꯕꯅ ꯐꯔꯦ ꯅꯣꯡ ꯁꯥꯕꯅꯤꯅ ꯍꯧꯖꯤꯛꯀꯥꯟꯗꯤ ꯊꯕꯛꯁꯨ ꯂꯩꯗꯕꯅꯤꯅ
ꯎꯝ
ꯈꯔ ꯅꯣꯡ ꯆꯨꯔꯗꯤ ꯐꯒꯗꯕ ꯑꯁ ꯅꯨꯡꯗꯥꯡꯗ ꯅꯣꯡ ꯎꯝ
ꯅꯨꯡꯗꯥꯡꯗ ꯅꯣꯡ ꯆꯨꯔꯗꯤ ꯐꯒꯗꯧꯕ ꯅꯨꯡꯗꯥ ꯅꯨꯡꯗꯥꯗ ꯅꯣꯡ ꯆꯨꯔꯦꯗꯤꯀꯣ
ꯎꯝ
ꯌꯥꯝ ꯅꯨꯡꯉꯥꯏꯅꯦ ꯃꯅꯤꯄꯨꯔꯗꯗꯤ ꯌꯥꯝ ꯅꯣꯡ ꯆꯨꯕ ꯃꯥꯜꯂꯦ
ꯍ
ꯎꯝ ꯍꯣꯏꯅꯦ ꯑꯁ ꯅꯣꯡ ꯆꯨꯔꯗꯤ ꯇꯨꯝꯕ ꯅꯨꯡꯉꯥꯏ ꯑꯗꯣ ꯍꯧꯒꯠꯄꯗꯤ ꯇꯜꯂꯦ
ꯁꯕ
ꯏꯗꯤ ꯇꯨꯕꯥ ꯀꯟꯕꯅꯦꯦꯅ ꯍꯥ
ꯎꯝ ꯑꯩꯗꯤ ꯀꯕ ꯀꯥꯟ ꯂꯩꯗ
ꯑꯩꯗꯤ ꯑꯗꯨꯝ ꯐꯃꯨꯡꯗ ꯂꯩ ꯂꯩꯔꯔꯒ ꯑꯗꯨꯝ ꯂꯩꯕ ꯅꯨꯡꯉꯥꯏ ꯑꯩꯗꯤ
ꯑꯁ ꯈꯪꯗꯦ ꯍꯧꯖꯤꯛꯀꯥꯟꯗꯤ ꯑꯗꯨꯝ ꯎꯝ ꯇꯨꯝꯅꯤꯡꯕ ꯃꯇꯝꯅꯤꯅꯀꯣ
ꯍꯣꯏ ꯍꯣꯏ
ꯑꯍꯟ ꯑꯍꯟ ꯑꯍꯟꯁꯤꯡꯗꯤ ꯐꯃꯨꯡꯗ ꯂꯩꯕ ꯇꯟꯕ ꯃꯇꯝ ꯂꯩ ꯍꯥꯏꯌꯦ
ꯑꯩꯈꯣꯏꯗꯤ ꯍꯧꯖꯤꯛꯇꯤ ꯑꯗꯨꯝ ꯇꯨꯝꯔꯒ ꯆꯥꯔꯒ ꯂꯩ ꯂꯩꯅꯤꯡꯕ ꯃꯇꯝꯅꯤꯗ
ꯍꯣꯏ ꯃꯥꯅꯦ
ꯎꯝ ꯅꯣꯏꯗꯤ ꯄꯨꯡ ꯀꯌꯥ ꯀꯌꯥꯗ ꯆꯥꯛ ꯆꯥꯔꯅꯕ꯭ꯔꫭ
ꯑꯩꯈꯣꯏꯔꯥ
ꯎꯝ
ꯄꯨꯡ ꯁꯚꯦꯟ ꯑꯩꯠ ꯒꯨꯝꯕꯟꯗ ꯀꯣ ꯇꯔꯨꯛ ꯇꯔꯦꯠ ꯨꯝꯕꯟꯗ ꯆꯥꯒꯅꯤ
ꯑꯩꯈꯣꯏꯗꯤ ꯆꯥꯛ ꯃꯤꯅꯦ ꯌꯥꯝ ꯆꯥꯕ ꯆꯤꯡꯉꯤ
ꯍꯥꯝ ꯍꯣꯏꯅꯩ ꯑꯩꯈꯣꯏꯗꯤ ꯆꯥꯛ ꯆꯥꯕ ꯊꯦꯡꯉꯦ ꯊꯦꯡꯅ ꯆꯥꯏ ꯊꯦꯡ ꯊꯦꯡꯅ ꯆꯥꯔꯒ ꯊꯦꯡ ꯊꯦꯡꯅ ꯇꯨꯝꯃꯦ ꯑꯗꯨꯒ ꯊꯦꯡꯅ ꯍꯧꯒꯠꯂꯦ ꯑꯁ
ꯎꯝ
ꯉꯟꯅ ꯍꯧꯒꯠꯄ ꯗꯤ ꯎꯝ ꯉꯟꯅ ꯍꯧꯕ ꯄ ꯅꯗ ꯁꯨꯛ ꯉꯝ ꯉꯝꯗꯦ ꯑꯩꯗꯤ ꯎꯝ ꯈꯪꯗꯦ ꯑꯗꯨꯝ ꯉꯟꯅ ꯍꯧꯒꯠꯄ ꯍꯥꯏꯕꯗꯤ ꯑꯩꯁ ꯁꯨꯛꯅꯝ ꯉꯝꯗ꯭ꯔꯤꯅꯦ ꯀꯩꯅꯣ ꯈꯪꯗꯦ ꯑꯩꯁꯨ
ꯑꯁꯦꯡꯕꯅꯦ
ꯃꯤꯁꯤꯡꯁꯨ ꯑꯗꯨ ꯃꯥꯏꯅ ꯇꯧꯕ꯭ꯔꯥ ꯇꯧꯗꯕ꯭ꯔꯥ ꯈꯪꯗꯦ ꯃꯤ ꯃꯤ ꯑꯠꯇꯣ ꯄꯗꯤ ꯍꯣꯏ ꯃꯤꯅ ꯑꯁ ꯈꯟꯕꯗꯤ ꯑꯁ ꯍꯧꯒꯠꯄ ꯉꯝꯗꯦ ꯍꯧꯒꯠꯄꯁꯨ ꯈꯪꯗꯦ ꯃꯇꯝ ꯈꯜꯂꯝꯕꯅꯦ
ꯑꯩꯈꯣꯏꯗꯤ ꯉꯝꯗꯕ ꯉꯝꯕ ꯆꯥꯡꯗ ꯇꯧꯕ ꯑꯩꯈꯣꯏꯗꯤ
ꯎꯝ ꯃꯥꯅꯤ
ꯑꯩꯅ ꯑꯗꯨꯝ ꯍꯥꯏꯕ ꯌꯨꯝꯗ ꯂꯩꯕꯒꯟ ꯍꯥꯏꯗꯤ ꯇꯨꯝꯕ ꯐꯖꯅ ꯇꯨꯝꯗ꯭ꯔꯗꯤ ꯑꯩꯗꯤ ꯁꯨꯛꯉꯝ ꯉꯝꯗꯦ ꯐꯖꯅ ꯇꯨꯝꯃꯒ ꯊꯕꯛꯁꯨ ꯐꯖꯅ ꯇꯧꯅꯤꯉꯥꯏ ꯌꯥꯏ ꯑꯩꯗꯤ ꯑꯗꯨꯝ ꯍꯥꯏꯕ ꯑꯩꯗꯤ ꯍꯧꯇꯕ ꯎꯝ ꯉꯜꯂꯒ ꯀꯔꯤ ꯀꯔꯤ ꯊꯕꯛꯇꯩ ꯍꯥꯏ ꯑꯩꯗꯤ ꯉꯝ ꯊꯦꯡꯂꯁꯨ ꯑꯗꯨꯝ ꯊꯕꯛꯇꯤ ꯑꯗꯨꯝ ꯇꯧꯕ ꯌꯥꯏ ꯑꯩꯅ ꯍꯥꯏꯕ ꯊꯕꯛ ꯇꯧꯅꯤꯡꯉꯥꯏ ꯂꯣꯏꯅ ꯇꯧꯕ ꯌꯥꯏ ꯍꯧꯒꯠꯄ ꯊꯦꯡꯉꯁꯨ ꯑꯩꯗꯤ ꯇꯨꯝ ꯇꯨꯝꯕ ꯐꯖꯅ ꯇꯨꯝꯔꯗꯤ ꯊꯕꯛꯇꯤ ꯌꯥꯝꯅ ꯇꯧꯕ ꯅꯨꯡꯉꯥꯏ ꯇꯨꯝꯕ ꯐꯖꯠ ꯐꯖꯅ ꯇꯨꯝꯗ꯭ꯔꯗꯤ ꯑꯩꯗꯤ ꯊꯕꯛꯁꯨ ꯇꯧꯕ ꯉꯝꯗꯦ ꯍꯥꯏꯅ ꯍꯥꯏꯕ
ꯑꯣ ꯆꯨꯝꯃꯤꯅꯑꯦ ꯑꯗꯣ
ꯎꯝ ꯑꯗꯨꯝ ꯍꯥꯏꯕꯅꯦ ꯑꯩꯗꯤ ꯌꯨꯝꯗ ꯂꯩꯕ ꯀꯥꯟꯗꯁꯨ ꯄꯨꯡ ꯅꯤꯄꯥꯟ ꯃꯈꯥꯏ ꯇꯔꯦꯠ ꯇꯔꯦꯠ ꯅꯤꯠ ꯇꯔꯦꯠ ꯃꯈꯥꯏ ꯑꯗꯨꯝ ꯋꯥꯏꯗ ꯑꯝ ꯍꯧꯒꯂꯦꯕ ꯑꯩꯗꯤ
ꯑꯣ
ꯂꯧ ꯆꯠꯇ꯭ꯔꯗꯤ ꯄꯨꯡ ꯃꯥꯄꯜ ꯇꯔꯥ ꯑꯗꯨꯝ ꯇꯨꯝꯅꯤꯡ ꯑꯗꯨꯝ ꯇꯨꯝꯂꯒ ꯍꯧꯒꯠꯂꯒ ꯀꯩ ꯀꯩꯅꯣ ꯑꯗꯨꯝ ꯇꯧꯋꯦ ꯎꯝ ꯑꯅꯥ ꯑꯗꯤ ꯑꯗꯤ ꯐꯖꯅ ꯇꯨꯝꯂꯒ ꯊꯕꯛꯁꯨ ꯐꯖꯅ ꯇꯧꯒꯅꯤ ꯍꯥꯏꯅ ꯍꯥꯏ
ꯑꯩꯅ ꯑꯗꯨꯝ ꯍꯥꯏꯕꯅꯦ ꯐꯖꯅ ꯇꯨꯝꯗ꯭ꯔꯗꯤ ꯑꯩꯗꯤ ꯑꯁ ꯇꯨꯝꯕ ꯄꯦꯟꯗ꯭ꯔꯗꯤ ꯑꯩꯗꯤ ꯁꯥꯎꯅꯤꯡꯉꯦ ꯑꯩꯅ ꯑꯩꯗꯤ ꯁꯥꯎꯅꯤꯡꯉꯦ
ꯃꯖꯅ ꯑꯩꯅ ꯇꯨꯝ ꯄꯦꯟ꯭ꯔ ꯀꯣ ꯑꯩꯗꯤ ꯌꯥꯝ ꯁꯥꯎꯅꯩ ꯎꯝ
ꯎꯝ ꯑꯗꯨꯝ ꯇꯦꯕꯥꯟ
ꯑꯩꯈꯣꯏ ꯇꯨꯝꯗ ꯈ꯭ꯋꯥꯏꯗꯒꯤ ꯏꯝꯄꯣꯔꯇꯦꯟ ꯇꯧꯋꯦ ꯍꯥꯏ
ꯎꯝ ꯑꯩꯈꯣꯏ ꯏꯃꯥꯟꯅ ꯍꯥꯏꯕꯅꯦ ꯅꯨꯠ ꯅꯨꯃꯤꯠꯈꯛ ꯅꯨꯃꯤꯠ ꯑꯃ ꯒꯤ ꯈ ꯅꯪꯗꯤ ꯅꯨꯃꯤꯠ ꯑꯃ ꯅꯨꯃꯤꯠ ꯀꯔꯤ ꯍꯥꯏꯁꯤꯔꯥ ꯎꯝ ꯑꯥ ꯑꯗꯨꯝ ꯍꯥꯏꯕꯅꯦ ꯑꯩꯉꯣꯟꯗ
ꯎꯝ ꯎꯝ
ꯍꯧꯒꯠꯂꯣ ꯆꯥꯛ ꯆꯔꯥꯁꯦ ꯑꯗꯨꯉꯥꯜꯗ ꯑꯁ ꯅꫭꯛꯅꯤꯡꯕꯅꯦ ꯍꯧꯒꯠꯂꯒ ꯊꯕꯛ ꯂꯩꯔꯗꯤ ꯑꯗꯨꯝ ꯂꯧ ꯆꯞꯄꯗꯨ ꯎꯝ ꯂꯧ ꯆꯠꯀꯥꯅꯤ ꯍꯥꯏꯔꯗꯤ ꯍꯧꯒꯂꯒ ꯆꯥꯛ ꯆꯥꯔꯒ ꯑꯗꯨꯝ ꯆꯠꯄꯅꯦꯕ ꯑꯩꯗꯤ ꯑꯥ ꯑꯗꯨꯝ ꯂꯥꯛꯅꯤꯡꯕꯅꯦ ꯑꯗꯨ ꯑꯣꯏꯔꯁꯨ ꯑꯩꯁ ꯑꯩꯒꯤ ꯕꯕꯥ ꯃꯃꯥꯗꯤ ꯑꯩꯉꯣꯟꯗ ꯀꯩꯅꯣ ꯍꯥꯏꯕꯅꯦ ꯎꯝ ꯑꯩꯗꯤ ꯑꯩꯈꯣꯏ ꯑꯩꯗꯤ ꯑꯩꯒꯤ ꯑꯩꯈꯣꯏꯒꯤ ꯌꯨꯝꯗ ꯑꯩꯗꯤ ꯖꯒꯣꯠ ꯆꯥꯗꯕꯅꯦ ꯑꯩꯅ ꯍꯥꯏꯕ ꯎꯝ
ꯑꯣꯀꯦ
ꯍꯥꯏꯗꯤ ꯑꯩꯒꯤ ꯑꯩꯒꯤ ꯑꯗꯨꯝ ꯇꯧꯕ ꯑꯩ ꯅꯤꯡꯕ ꯀꯥꯏ ꯀꯥꯏꯕꯗꯤ ꯌꯥꯗꯦ ꯑꯩꯗꯤ ꯑꯗꯨꯝ ꯑꯩꯅ ꯅꯤꯡꯕ ꯑꯗꯨꯝ ꯇꯧꯔꯒ ꯑꯗꯨꯝ ꯂꯩꯕꯅꯦ ꯑꯩꯗꯤ ꯖꯄꯣꯠ ꯆꯥꯗꯕꯅꯦ ꯑꯩꯗꯤ ꯑꯗꯨꯝ ꯍꯥꯏꯕ ꯑꯗꯨ ꯍꯥꯏꯔꯦ ꯑꯩꯒꯤ ꯏꯃꯥ ꯕꯕꯥꯅ ꯑꯩꯉꯣꯟꯗ ꯑꯗꯨꯝ ꯍꯥꯏꯦ ꯅꯠꯇꯦ ꯅꯠꯇꯦ ꯅꯪꯪ ꯅꯪ
ꯑꯦ ꯅꯣꯛꯅꯤꯕ ꯗꯣ ꯑꯩꯅ ꯑꯗꯨꯝ ꯍꯥꯏꯕ ꯑꯩꯗꯤ ꯇꯨꯝꯕꯗꯤꯀꯣ ꯑꯁ ꯐꯖꯅ ꯇꯨꯝꯃꯦ ꯑꯩꯗꯤ
ꯑꯁ ꯑꯈꫭꯏꯁꯨꯅꯤꯗ
ꯎꯝ ꯐꯩ ꯃꯥꯁꯨ ꯅꯠꯇꯦ ꯅꯠꯇꯦ ꯅꯪꯗꯤ ꯌꯥꯝ ꯐꯩ ꯑꯗꯨꯝ ꯍꯥꯏꯔꯤꯅꯤ ꯅꯣꯛꯅꯤꯡꯕꯅꯤ ꯅꯨꯡꯁꯤꯗꯤ ꯅꯨꯡꯁꯤꯌꯦ
ꯑ ꯅꯪꯒꯤ ꯌꯨꯝꯕꯨ ꯃꯤꯁ ꯇꯧꯕ꯭ꯔꯥ ꯇꯧꯗꯦ
ꯃꯤꯁꯇꯤ ꯇꯧꯋꯦ ꯌꯥꯝ ꯇꯧꯋꯤꯗ ꯑꯩꯒꯤ ꯕꯕꯥ ꯃꯃꯥ ꯑꯩꯒꯤ ꯏꯅꯦ ꯑꯗꯨꯝ ꯈꯠꯂꯒ ꯑꯣ ꯑꯁ ꯅꯨꯡꯁꯤꯔꯦ ꯅꯨꯡꯁꯤꯌꯦ ꯑꯩꯗꯤ ꯑꯩꯒꯤ ꯏꯅꯦꯒ ꯇꯨꯝꯃꯤꯟꯅꯕꯅꯤꯅ ꯑꯩꯒꯤ ꯏꯅꯦꯗꯤ ꯃꯊꯟꯗ ꯑꯗꯨꯝ ꯇꯨꯝꯕꯗꯣ ꯑꯁ ꯌꯥꯝ ꯈꯜꯂꯒ ꯌꯥꯝ ꯅꯨꯡꯉꯥꯏꯇꯦ ꯃꯥ ꯑꯍꯟ ꯑꯣꯏꯕ ꯀꯥꯟꯗ ꯀꯔꯝ ꯃꯥꯏꯅ ꯂꯩꯒꯅꯤ ꯑꯗꯨꯝ ꯑꯩꯗꯤ ꯈꯜꯂꯤꯕ
ꯑꯥ
ꯍꯣꯏ ꯑꯩꯒꯤ ꯏꯅꯥꯎꯅꯨꯄꯥꯒꯤ ꯅꯨꯄꯤꯁꯤꯡꯅꯁꯨ ꯇꯧꯗꯤ ꯇꯧꯒꯅꯤ ꯑꯗꯨ ꯑꯣꯏ ꯁꯨ ꯐꯠꯕ꯭ꯔꯥ ꯐꯠꯇꯕ꯭ꯔꯥ ꯑꯩꯈꯣꯏ ꯈꯪꯗꯕ ꯀꯣ ꯍꯧꯖꯤꯛꯇꯤ ꯂꯥꯛꯇ꯭ꯔꯦꯀꯣ ꯃꯤꯁꯅꯤ